ꯍꯜꯂꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯍꯜꯂꯣ
ꯑꯣ ꯑꯩꯒꯤ ꯄꯥꯃꯨꯕ
ꯍꯣꯏ ꯍꯣꯏ ꯃꯥꯅꯤ ꯃꯥꯅꯤ ꯇꯥꯕ꯭ꯔꯣ
ꯑꯥ ꯇꯥꯔꯕ꯭ꯔꯣ
ꯍꯣꯏ ꯇꯥꯏꯌꯦ ꯑꯦ ꯀꯔꯤꯔꯣ
ꯑꯩꯉꯣꯟꯗ ꯇꯥꯗꯕꯩꯅꯤꯅꯦ ꯍꯦ ꯅꯪ
ꯑꯥ
ꯏꯔꯨꯕ ꯂꯣꯏꯔꯕ꯭ꯔꯣ
ꯂꯣꯢꯔꯦ ꯂꯣꯢꯔꯦ
ꯎꯝ ꯌꯥꯝ ꯅꯨꯡꯉꯥꯏꯔꯝꯃꯅꯤ ꯑꯩꯗꯤ ꯁꯥꯕꯅ ꯂꯣꯏꯔꯦ
ꯂꯣꯏꯗ꯭ꯔꯤꯕꯣ ꯊꯕꯛ
ꯑꯁ ꯎꯝ ꯍꯤꯟꯁꯥꯡ ꯊꯣꯡꯔꯤ ꯑꯗꯨꯒ ꯍꯧꯖꯤꯛꯁꯦ ꯐꯤꯔꯨꯞ ꯁꯣꯏ
ꯃꯤꯃꯤꯒ ꯁꯤꯡꯖꯨ ꯁꯦꯝꯒꯦꯅ ꯍꯥ
ꯍꯧꯖꯤꯛ ꯆꯥꯅꯕ
ꯍꯣꯏ ꯍꯣꯔꯦꯟ ꯅꯨꯃꯤꯗꯥꯡꯒꯤ
ꯑꯣ ꯑꯥ ꯑꯥ ꯎꯁ ꯄꯤꯔꯨꯛꯇꯤ ꯀꯥꯢꯗ
ꯑꯩꯈꯣꯏ ꯈꯨ ꯑꯩꯈꯣꯏ ꯏꯪꯈꯣꯜꯗ ꯂꯩꯌꯦ
ꯑꯣ ꯌꯥꯝ ꯐꯩꯀꯣ ꯃꯤꯗꯤ ꯄꯤꯔꯨꯛꯀ ꯂꯩꯗꯅ ꯆꯥꯕꯅꯤ ꯆꯥꯢꯗꯥ ꯏꯁ ꯇꯥꯏꯌꯦ ꯇꯥꯏꯌꯦ
ꯎꯝ ꯑꯩꯗꯤ ꯆꯥꯔꯝꯗꯧꯕ ꯃꯥꯟꯕ
ꯁꯦꯁ
ꯍꯦ ꯅꯨꯄꯥꯗꯤ ꯄꯤꯔꯨꯛ ꯀꯨꯝꯕꯁꯤ ꯆꯥꯗꯧ ꯃꯥꯟꯗꯕ ꯑꯗꯨꯒꯤ
ꯃꯥꯜꯂꯤꯍꯦ
ꯁꯤꯡꯖꯨ ꯁꯦꯝꯃꯒ ꯆꯥꯕꯗ ꯍꯥꯎꯋꯤꯀꯣ
ꯍꯥꯎꯋꯤ ꯏꯔꯣꯡꯕꯁꯨ ꯃꯤ ꯆꯥꯅꯩꯗ
ꯎꯝ
ꯅꯣꯏ ꯆꯥꯅꯥ ꯗꯔꯣ
ꯆꯥꯏꯌꯦ ꯑꯍꯝ ꯁꯤꯗꯤ ꯐꯤꯔꯨꯨꯞ ꯁꯤꯗꯤ ꯌꯥꯝ ꯍꯥꯎꯕꯅꯤꯅꯦ ꯁꯤꯡꯖꯨ ꯆꯥꯕꯁꯨ ꯍꯥꯎꯋꯦ ꯏꯔꯣꯟꯕꯁꯨ ꯍꯥꯎꯋꯦ ꯉꯥ ꯑꯩꯈꯣꯏ ꯊꯩꯐꯝ ꯂꯥꯝꯗꯁꯨ ꯑꯁꯤ ꯁꯤꯡꯖꯨ ꯑꯗꯨꯝ ꯁꯦꯝꯕꯗꯣ ꯁꯝꯕꯁꯦ
ꯁꯥꯎꯒ꯭ꯔꯤꯒꯤ ꯑꯀꯪꯕ ꯃꯅꯥꯗꯣ
ꯎꯝ
ꯆꯥꯕ꯭ꯔꯥ ꯑꯗꯨꯗꯣ ꯁꯤꯡꯖꯨ
ꯆꯥꯏꯌꯦ ꯑꯗꯨꯁꯨ ꯍꯧꯕꯅꯤ
ꯍꯥꯎꯕ ꯉꯥꯛꯇꯪ ꯆꯥ ꯂꯩꯔꯣ
ꯍꯥꯎꯕ ꯉꯥꯇꯅꯤ ꯍꯥꯎꯕ ꯉꯥꯇꯅꯤ
ꯑꯩ ꯉꯔꯥꯡ ꯅꯪ ꯇꯨꯝꯈ꯭ꯔꯕ ꯍꯥꯏꯔꯒ
ꯍꯥ ꯑꯥ ꯇꯨꯝ ꯅꯤꯡꯗꯕꯒꯤꯅꯤꯅꯦ ꯉꯟꯅꯗꯤ ꯇꯨꯝꯅꯤꯡꯕꯅꯦ ꯕꯗꯣ ꯍꯟꯗꯛꯁꯦ ꯑꯗꯨꯝ ꯊꯦꯡꯅ ꯇꯨꯝꯃꯒ ꯂꯩꯌꯦ ꯑꯩꯁꯦ
ꯃꯇꯥꯡ ꯃꯇꯝꯅꯅꯤꯅꯦ
ꯂꯣꯛꯀ ꯊꯨꯡꯒꯦ ꯇꯧꯕ꯭ꯔꯥ ꯈꯪꯗ꯭ꯔꯦꯗ ꯑꯩ ꯁꯥꯃꯟꯕꯩꯒꯤ ꯑꯗꯣ ꯏꯃꯥꯒ ꯂꯩꯌꯦ
ꯂꯥꯛꯄ꯭ꯔꯣ
ꯑꯩ ꯌꯨꯝꯗ ꯂꯩꯌꯦ
ꯅꯣ ꯑꯟꯇꯤꯍꯣꯏꯗ ꯂꯩꯇꯦ ꯉꯁꯤꯗꯤ
ꯏꯕꯣꯛꯍꯣꯏꯗꯒꯤ ꯂꯥꯛꯄ ꯆꯥꯛ ꯌꯦꯟꯁꯥꯡ ꯊꯣꯡꯕ
ꯅꯛꯄ꯭ꯔꯣ
ꯎꯝ ꯑꯗꯨꯝ ꯅꯥꯏ
ꯍꯌꯦꯡꯖꯨ ꯃꯨꯛꯀ ꯆꯠꯇꯣꯏꯔꯣ
ꯎꯝ ꯁꯠꯇꯣꯏꯅꯦ ꯁꯤꯗ ꯆꯛ ꯆꯥꯔꯣꯏ ꯍꯌꯦ ꯑꯗꯨ ꯑꯩ ꯑꯣꯛꯁꯥꯁꯨ ꯊꯣꯡꯉꯦꯕ ꯑ ꯑꯗꯨꯝ ꯆꯥꯔꯒ ꯆꯠꯂꯣ ꯍꯥꯏꯌꯦꯕ ꯎꯝ
ꯐꯩꯀꯣ ꯐꯩꯀꯣ ꯑꯣꯛꯁꯥꯅꯤ ꯃꯤꯅꯤ ꯈꯔ ꯁꯤꯌꯔ ꯇꯧꯔꯛ ꯑꯣ ꯈꯔ ꯈꯔ ꯁꯤꯌꯥꯔ ꯇꯧꯔꯣ ꯅꯪꯅ ꯊꯣꯡꯕ꯭ꯔꯣ
ꯀꯔꯤ ꯂꯣꯛꯄꯩ ꯊꯨꯡꯕꯩ ꯋꯥ ꯉꯥꯡꯕ ꯌꯥꯗ꯭ꯔꯦꯗ
ꯅꯪꯅ ꯊꯣꯡꯕ꯭ꯔꯣ
ꯄꯤꯔꯛꯄ ꯌꯥꯗ꯭ꯔꯗꯤ ꯅꯪꯒꯤ ꯃꯍꯨꯠꯇꯣ ꯑꯩꯅ ꯑꯗꯨꯝ ꯆꯥꯕ ꯇꯥꯔꯦꯗꯅ
ꯆꯕꯤꯌꯣ ꯆꯥꯕꯤꯌꯣ ꯅꯪ ꯅ ꯊꯣꯡꯕ꯭ꯔꯣ ꯀꯅꯥꯟ ꯊꯣꯡꯕ꯭ꯔꯣ
ꯑꯩꯅ ꯊꯣꯡꯨꯔꯤꯕꯅꯤꯅꯦꯍꯦ
ꯍꯩꯗꯨꯝ ꯍꯩꯕ꯭ꯔꯣ
ꯑꯁ ꯑꯁ ꯑꯦ ꯀꯔꯤꯔꯣ ꯑꯩꯕꯨꯗꯤ ꯌꯥꯝ ꯍꯩꯇꯕ ꯇꯥ
ꯑꯦ ꯃꯤ ꯈꯔ ꯂꯩꯅ ꯀꯩꯅꯣ ꯁꯥ ꯊꯣꯡ ꯈꯔ ꯊꯣꯡꯅꯤꯡꯉꯤꯕ ꯊꯣꯡ ꯍꯩꯇꯁꯨ ꯂꯩꯅꯤꯅ
ꯑꯩꯗꯤ ꯑꯩꯗꯤ ꯂꯣꯏ ꯍꯥꯏꯌꯦ
ꯃꯤ ꯑꯩꯅ ꯍꯦꯟꯖꯥꯡ ꯊꯣꯡꯕ ꯍꯥꯎꯋꯤ ꯍꯥꯎꯋꯤ ꯍꯥꯏꯔꯤ ꯀꯥꯟꯁꯤꯗ
ꯑꯁ ꯅꯣꯡꯃ ꯇꯪꯕ ꯂꯥꯛꯄ ꯇꯥꯔꯦ
ꯎꯝ ꯂꯥꯛꯑꯣ ꯂꯥꯛꯑꯣ
ꯅꯣꯏ ꯂꯧ ꯌꯩꯕꯗ ꯂꯥꯞꯄ ꯇꯥꯔꯦ
ꯎꯝ ꯑꯈꯣꯏ ꯑꯈꯣꯏ ꯂꯧ ꯌꯩ ꯃꯥꯏ ꯇꯨꯡꯖꯔꯅꯤ
ꯅꯪꯅ ꯀꯔꯛꯇ꯭ꯔꯗꯤ ꯎꯄꯥꯏ ꯂꯩꯇꯤꯍꯦ
ꯅꯠꯇ꯭ꯔꯣ
ꯎꯝ ꯇꯥꯏꯌꯦ ꯇꯥꯏꯌꯦ
ꯅꯪꯅ ꯀꯧꯔꯛꯇ꯭ꯔꯗꯤ
ꯀꯔꯤ ꯍꯥꯏꯕ꯭ꯔꯣ
ꯑꯩꯅ ꯀꯧꯔꯛꯇꯗꯤ ꯈꯪꯉꯔꯣꯏꯕ
ꯎꯝ ꯑꯗꯨꯅꯦ ꯑꯩ ꯀꯧꯔꯛꯇꯣꯏꯅꯦ
ꯀꯧꯔꯛꯇꯣꯏꯅꯤ ꯀꯧꯔꯛꯇꯣꯏꯅꯤ ꯂꯥꯁꯇ ꯀꯧꯔꯛꯇ꯭ꯔꯗꯤ ꯁꯣꯏꯔꯦꯍꯦ
ꯇꯧꯔꯒ ꯅꯪ ꯑꯃꯨꯛ ꯊꯕꯛ ꯆꯤꯜ ꯂꯩꯔꯛꯑꯗꯤ
ꯍꯥꯏꯕꯤꯔꯣꯏꯗ ꯍꯥꯏꯕꯤꯔꯣꯏꯗ ꯗꯦꯠꯇ ꯐꯖꯅ ꯐꯤꯛꯁ ꯇꯧꯔꯒꯀꯣ ꯇꯧꯗꯤ ꯐꯕ ꯌꯥꯒꯅꯤ ꯅꯠꯇꯕꯤ ꯈꯨꯗꯛꯇ ꯇꯧꯔꯗꯤ ꯈꯪꯗꯦꯀꯣ ꯋꯥꯟ ꯋꯤꯛꯀꯤ ꯍꯥ ꯆꯕ ꯃꯤꯗꯁꯨ ꯇꯨ ꯊ꯭ꯔꯤ ꯐꯣꯔ ꯗꯦꯖꯀꯤ ꯃꯃꯥꯡꯗ ꯍꯥꯏꯔꯗꯤ ꯌꯥꯏ
ꯎꯝ ꯎꯝ ꯈꯔꯁꯨ ꯈꯪ ꯍꯟꯅ ꯈꯥꯡꯉꯒ ꯂꯩꯕꯅ ꯐꯩꯗꯅ ꯈꯨꯗꯛꯇꯒꯤꯗꯤ ꯐꯠꯇꯦꯕ
ꯅꯪꯗ꯭ꯔꯗꯤ ꯎꯄꯥꯏ ꯂꯩꯔꯣꯏ
ꯃꯨꯟꯈꯤꯔꯣꯏꯗ꯭ꯔꯥ ꯀꯨꯏꯅ ꯊꯣꯡꯕ
ꯎꯝ ꯋꯥꯟ ꯑꯋꯥꯔꯃꯨꯛ ꯊꯣꯡꯉꯨ ꯋꯥꯟ ꯑꯋꯥꯔꯃꯨꯛ ꯊꯣꯡꯉꯨ
ꯃꯍꯧꯁꯥꯒꯨꯝꯕꯗꯤ
ꯒꯁꯇ ꯊꯣꯡꯉꯝꯅꯤꯅ
ꯎꯝ ꯌꯥꯎ
ꯍꯥꯥ
ꯇꯥꯕ꯭ꯔꯣ ꯑꯥ ꯉꯁꯥꯏ ꯄꯨꯡ
ꯀꯔꯤ
ꯄꯨꯡ ꯑꯅꯤꯗꯒꯤ
ꯍꯧꯖꯤꯛ ꯄꯨꯡ ꯀꯌꯥ ꯇꯔꯦ ꯌꯥꯔꯅꯤꯗ ꯉꯥꯏꯍꯥꯛ ꯂꯩꯔꯗꯤ
ꯄꯨꯡ ꯑꯍꯨꯝꯒ ꯃꯈꯈꯥꯏ
ꯌꯥꯅꯤꯗ ꯒꯥꯔꯤꯗꯣ ꯊꯣꯡꯕ꯭ꯔꯣ ꯒꯦꯁꯇ ꯊꯣꯡꯕ ꯅꯗ꯭ꯔꯒ ꯀꯔꯤꯗ
ꯍꯣꯏ
ꯍꯥꯥ
ꯉꯥꯏꯍꯥꯛ ꯂꯩꯔꯒ ꯊꯥꯡꯊꯈ꯭ꯔꯒꯦ
ꯀꯔꯤꯗ ꯊꯣꯡꯕ꯭ꯔꯣ ꯒꯦꯁꯇ ꯊꯣꯡꯕ꯭ꯔꯣ ꯅꯠꯇ꯭ꯔꯒ ꯁꯤꯡꯉꯗꯔꯣ ꯃꯤꯅ ꯍꯥꯏꯔꯗꯤ ꯈꯨꯝꯗꯦ ꯒꯦꯁꯇ ꯊꯣꯡꯕ꯭ꯔꯣ ꯅꯠꯇ꯭ꯔꯒ ꯁꯤꯡꯗ ꯊꯣꯡꯕ꯭ꯔꯣ ꯍꯥꯏꯔꯒ
ꯁꯤꯡꯗꯩ ꯊꯣꯡꯏꯅꯤ
ꯍꯥꯎꯅꯤꯅ ꯑꯗꯨꯅ ꯒꯦꯁꯇꯒꯤꯗꯤ
ꯏꯪꯗ ꯊꯣꯡꯉꯦ ꯍꯥꯏꯕ
ꯍꯣꯏ ꯍꯣꯏ ꯇꯥꯏꯌꯦ ꯇꯥꯏꯌꯦ
ꯎꯝ ꯎꯝ ꯇꯥꯗ꯭ꯔꯒ
ꯇꯕ꯭ꯔꯣ ꯎꯝ ꯇꯥꯔꯦ ꯇꯥꯔꯦ
ꯎꯝ
ꯅꯦꯠꯋꯥꯛꯇꯣ ꯅꯨꯡꯉꯥꯏꯇꯕ ꯅꯣꯏꯒꯤꯗꯣ
ꯏꯁ ꯑꯩꯉꯣꯟꯗ ꯉꯥꯛꯇ ꯇꯥꯏꯅꯔꯦ ꯅꯪꯁꯨ ꯇꯥꯏꯅꯧꯋꯣ ꯇꯥꯏꯅꯧꯋꯣ ꯑꯩꯒꯤ ꯏꯔꯥꯟ ꯉꯥꯛꯇꯅꯦ ꯆꯤꯡꯗ ꯂꯩꯔꯨꯕ ꯑꯩꯁꯦ
ꯑꯩꯈꯣꯏꯁꯨꯅꯦ ꯆꯞ ꯃꯅꯩꯌꯦ ꯍꯦ ꯍꯦ
ꯅꯦꯋꯥꯛ ꯅꯨꯡꯉꯥꯏꯇ꯭ꯔꯁꯨ ꯑꯩꯉꯣꯟꯗ ꯑꯗꯨꯝ ꯀꯩꯅꯣ
ꯍꯣꯏ ꯉꯁꯤꯗꯤ ꯅꯪꯕꯨ ꯆ ꯐꯨꯕ
ꯃꯊꯪꯗ ꯅꯉꯣꯟꯗ ꯑꯃꯨꯛ ꯇꯥꯏꯅꯔꯒꯦ
ꯊꯦꯡꯅꯔꯨꯗꯦ ꯕꯤ ꯇꯧꯕꯅꯤ
ꯍꯥ
ꯇꯥꯏꯅꯩꯋꯣ ꯇꯥꯏꯅꯒꯣ ꯃꯊꯪꯗꯗꯤ
ꯎꯝ ꯇꯥꯏꯅꯔꯁꯨ ꯀꯩꯁꯨ ꯀꯥꯏꯗꯦ ꯅꯠꯇ꯭ꯔꯥ ꯑꯩꯁꯦ ꯌꯨꯝꯗꯁꯨ ꯂꯩꯕꯒꯤꯅꯦꯕꯀꯣ ꯇꯥꯕ꯭ꯔꯣ ꯎꯝ ꯏꯕꯣꯛꯇꯅ ꯈꯔ ꯍꯦꯟꯅ ꯅꯨꯡꯉꯥꯏꯕꯅꯦ ꯉꯁꯤꯗꯤ ꯑꯗꯨꯝ ꯇꯨꯝꯃꯒ ꯂꯩꯔꯕ꯭ꯔꯣ ꯆꯨꯗꯦ
ꯑꯩꯈꯣꯏꯗꯤ ꯆꯨꯏꯎꯅꯦ ꯍꯧꯖꯤꯛꯁꯨ ꯃꯡꯂꯤꯌꯦ
ꯎꯝ ꯅꯣꯡ ꯆꯨꯕ ꯀꯥꯟꯗ ꯇꯨꯝꯕ ꯅꯨꯡꯉꯥꯏꯕꯅꯤꯀꯣ
ꯅꯁꯨ ꯈꯪꯕ꯭ꯔꯣ
ꯃꯥꯅꯦ ꯈꯪꯉꯤ ꯌꯥꯝꯅ
ꯑꯣ ꯃꯥꯒ ꯍꯧꯖꯤꯛꯁꯤ ꯑꯗꯨꯝ ꯃꯡꯍꯜꯂꯤꯕ ꯌꯥꯝꯗꯤ ꯆꯨꯗꯕꯀꯣꯈꯤ ꯈꯤꯇꯪ ꯈꯤꯇꯪ ꯃꯣꯗ꯭ꯔꯦ ꯒꯤ ꯇꯥꯏꯞꯇ ꯆꯨꯕ
ꯎꯝ
ꯏꯟꯁꯥꯡ ꯏꯟꯁꯥꯡ ꯊꯣꯡꯕ ꯌꯥꯝ ꯊꯨ ꯌꯥꯝꯅ ꯊꯨꯏꯍꯦ ꯅꯣꯏꯗꯤ
ꯎꯝ ꯊꯨꯕꯅꯦ ꯑꯩꯅꯁꯨ ꯉꯁꯤꯁꯦ ꯈꯔ ꯉꯟꯅ ꯊꯣꯡꯕ ꯅꯍꯥꯟꯗꯒꯤ ꯑꯃꯨꯛꯀ ꯉꯥ ꯂꯩꯕ ꯉꯁꯤꯅ ꯑꯁ ꯑꯩꯅ ꯆꯥꯛ ꯌꯦꯟꯁꯥꯡ ꯊꯣꯡꯕ ꯍꯧꯕꯗꯣ ꯍꯥꯏꯔꯛꯎꯔꯥ ꯄꯨꯡ ꯄꯨꯡ ꯑꯃ ꯃꯈꯥꯏ ꯑꯗꯨꯋꯥꯏꯗꯩ ꯑꯣꯏꯔꯑꯝꯅꯤ
ꯅꯪ ꯍꯤꯡꯒꯣꯜ ꯆꯠꯄꯗꯣ ꯅꯣꯏ ꯏꯕꯦꯛꯀꯤꯔꯣ ꯅꯣꯏꯒꯤꯔꯣ
ꯎꯝ ꯑꯩꯈꯣꯏꯒꯤꯁꯨ ꯆꯠꯂꯦ ꯑꯗꯨꯒ ꯏꯕꯣꯛꯀꯤꯁꯨ ꯆꯠꯂꯦ
ꯑꯣ ꯇꯤꯚꯤ ꯊꯥꯕꯣ
ꯍꯜꯂꯣ
ꯍꯥ ꯇꯥꯗꯦ ꯀꯔꯤ ꯍꯥꯏꯕ꯭ꯔꯣ
ꯇꯤꯂ
ꯇꯥꯔꯦ ꯇꯥꯔꯦ
ꯇꯦꯟ ꯑꯗꯨꯒ
ꯑꯗꯨꯈꯛꯇ
ꯁꯡꯔꯣꯏ ꯑꯗꯨꯒ
ꯑꯗꯨꯒ ꯀꯔꯤ
ꯂꯥꯡꯕꯩ ꯈꯣꯟ ꯇꯥꯏꯅꯦ ꯑꯦ